ꯇꯥꯕ꯭ꯔꯣ
ꯇꯥꯏꯌꯦ ꯇꯥꯕ꯭ꯔꯣ
ꯇꯥꯏꯌꯦ ꯇꯥꯏꯌꯦ
ꯅꯨꯡꯉꯥꯏꯔꯤꯕ꯭ꯔꯣ
ꯌꯥꯝ ꯅꯨꯡꯉꯥꯏꯔꯦ ꯅꯪꯒꯤ
ꯍꯣꯏ ꯅꯨꯡꯉꯥꯏꯌꯦ ꯆꯥꯛ ꯌꯦꯟꯁꯥꯡꯗꯤ ꯆꯥꯕ ꯂꯣꯏꯔꯕ꯭ꯔꯥ
ꯆꯥꯕ ꯂꯣꯏꯔꯦ
ꯀꯔꯤ ꯌꯦꯟꯁꯥꯡ ꯆꯥꯗ꯭ꯔꯤ ꯑꯩꯈꯣꯏꯗꯤ ꯊꯣꯡꯂꯒ ꯂꯩꯌꯦ
ꯑꯩꯁ ꯊꯦꯡꯉꯤꯍꯦ
ꯍꯣꯏ ꯑꯩꯈꯣꯏꯗꯤ ꯄꯨꯡ ꯃꯉꯥ ꯇꯔꯨꯛ ꯇꯔꯦꯠ ꯃꯉꯥ ꯇꯔꯨꯛ ꯅꯤꯄꯥꯟꯒꯨꯝꯕꯗ ꯑꯩꯈꯣꯏꯗꯤ ꯊꯣꯡꯕꯀꯣ
ꯑꯣ
ꯅꯣꯏꯗꯤ
ꯑꯩꯗꯤ ꯆꯥꯕ ꯂꯣꯏꯔꯦ ꯑꯩꯩ ꯉꯁꯤꯗꯤ
ꯑ ꯀꯔꯤ ꯏꯟꯁꯥꯡ ꯆꯥꯕ꯭ꯔꯥ
ꯑꯥꯏꯁ ꯍꯥꯎꯇꯦ ꯑ ꯀꯩꯅꯣ ꯑꯂꯨ ꯀꯦꯕꯦꯖ ꯆꯥꯏ
ꯑ ꯍꯥꯎꯋꯦ ꯍꯥꯎꯋꯦ ꯍꯥꯎꯕꯅꯤ
ꯆꯥꯛ ꯂꯥꯛꯑꯝꯗ꯭ꯔꯣ ꯅꯪ ꯅꯣꯏꯗꯤ
ꯑ ꯂꯥꯝ ꯂꯥꯝꯗ꯭ꯔꯦ ꯑꯩꯈꯣꯏꯗꯤ ꯊꯦꯡꯅ ꯅꯨꯡꯗꯥꯡ ꯑꯗꯨꯒ ꯊꯦꯡꯅ ꯑꯗꯨꯝ ꯆꯥꯕꯤꯌꯦꯀꯣ ꯅꯨꯃꯤꯠ
ꯑꯣ
ꯃꯄꯥꯟꯗ ꯂꯩꯕꯒꯤ ꯑꯗꯨꯝ ꯑꯩꯈꯣꯏꯒꯤ ꯃꯇꯝꯅꯤꯅꯀꯣ ꯎꯝ ꯑꯗꯨꯒꯤ ꯑꯗꯨꯒ ꯇꯨꯝꯕꯗ ꯄꯨꯡ ꯀꯌꯥꯒꯨꯝꯕꯗ ꯅꯈꯣꯏꯗꯤ ꯇꯨꯝꯕ꯭ꯔꯥ
ꯑꯩꯗꯤ ꯇꯨꯝꯅꯤꯡꯕ ꯃꯇꯝꯗ ꯑꯗꯨꯝ ꯇꯨꯝꯃꯦ
ꯑ ꯑꯩꯈꯣꯏꯗꯤ ꯄꯨꯡ ꯑꯃ ꯑꯃ ꯃꯈꯥꯏ ꯑꯅꯤ ꯑꯗꯨꯝ ꯇꯨꯝꯃꯦ ꯉꯁꯤ ꯁꯥꯟꯅꯕ ꯌꯦꯡꯗꯣꯏꯔꯣ
ꯌꯦꯡꯒꯅꯤ ꯍꯣꯏ ꯉꯁꯤꯗꯤ ꯑꯥ ꯌꯦꯡꯒꯅꯤ ꯅꯪꯗꯤ
ꯎꯝ ꯌꯦꯡꯁꯦ ꯅꯣꯏ ꯅꯪꯅ ꯅꯪꯅ ꯄꯥꯝꯕ ꯌꯧꯕ꯭ꯔꯥ ꯌꯧꯗꯕ꯭ꯔꯥ ꯉꯁꯤꯒꯤ ꯁꯥꯟꯅꯕꯗꯣ
ꯉꯁꯤꯒꯤꯗꯤ ꯄꯥꯝꯕ ꯌꯥꯎꯗꯦ
ꯑꯣꯀꯦ ꯑ ꯍꯣꯏ ꯍꯣꯏ ꯍꯣꯏ
ꯅꯪ ꯀꯔꯤꯒꯤ ꯅꯪ ꯅꯪꯒꯤ ꯑꯄꯥꯝꯕꯒꯤ ꯄ꯭ꯂꯦꯌꯔ ꯀꯔꯤꯅꯣ ꯔꯣꯅꯥꯜꯗꯣꯔꯥ ꯃꯦꯁꯤꯔꯥ꯫
ꯑꯩꯗꯤ ꯁꯥꯟꯅꯕꯁꯦ ꯑꯁꯤꯒꯨꯝꯕ ꯁꯥꯟꯅꯕꯁꯦ ꯄꯥꯝꯗ꯭ꯔꯦ꯫ ꯑꯗꯨꯒꯤ ꯑꯩꯗꯤ ꯑꯗꯨꯝ ꯐꯖꯅ ꯑꯩꯗꯤ ꯌꯦꯡꯗ꯭ꯔꯦ꯫ ꯂꯣꯏꯕ ꯃꯇꯝꯗ ꯌꯦꯡꯒꯦ ꯇꯧꯕ ꯑꯩꯗꯤ꯫
ꯅꯪꯒꯤ ꯅꯪꯒꯤ ꯀꯩꯅꯣ ꯑ ꯅꯪ ꯔꯤꯅꯥꯜꯗꯣ ꯐꯦꯟꯂꯥ ꯃꯦꯁꯤ ꯐꯦꯟꯂꯥ ꯅꯪ꯫
ꯑꯩꯗꯤ ꯀꯅꯥꯁꯨ ꯌꯧꯗꯦ
ꯑꯦ꯫
ꯁꯥꯟꯅꯕ ꯑꯩꯗꯤ ꯄꯥꯝꯗꯕꯒꯤꯀꯣ ꯌꯦꯡ
ꯑꯣ ꯑꯥ ꯑꯥ꯫
ꯑꯉꯥꯡ ꯃꯇꯝꯗꯤ ꯑꯗꯨꯝ ꯌꯦꯡꯉꯦ ꯑꯩꯁꯨ ꯑꯗꯨꯝ ꯑ ꯄꯥꯝꯃꯦ ꯃꯈꯣꯏꯒꯤ ꯃꯤꯡꯁꯨꯀꯣ ꯑꯗꯨ ꯑꯩꯈꯣꯏꯅ ꯄꯥꯝꯕ ꯃꯃꯤꯡ ꯑꯈꯣꯏ ꯈꯪꯉꯤꯅ ꯑꯩꯈꯣꯏꯁꯨꯀꯣ ꯑꯗꯨꯒꯨꯝꯅ ꯑꯉꯥꯡ ꯃꯇꯝꯗꯤ ꯁꯨꯃꯥꯏꯅ ꯇꯧꯋꯦ ꯑꯗꯨꯕꯨ ꯍꯧꯖꯤꯛꯀꯥꯟꯗꯤ ꯑꯍꯟ ꯑꯣꯏꯈ꯭ꯔꯕꯗꯤ ꯁꯤꯒꯨꯝꯕ ꯁꯥꯟꯅꯕ ꯈꯔꯗꯤ ꯄꯥꯝꯗ꯭ꯔꯦ꯫
ꯅꯪꯒꯤ ꯈꯣꯟꯖꯦꯜꯗꯤ ꯌꯥꯝ ꯑꯉꯥꯡ ꯃꯥꯜꯂꯦ꯫
ꯌꯥꯝ ꯑꯍꯟ ꯑꯣꯏꯈ꯭ꯔꯦ
ꯎꯝ
ꯑꯩꯈꯣꯏꯒꯤ ꯈꯨꯟꯗ ꯂꯩꯕ꯭ꯔꯥ ꯅꯠꯇ꯭ꯔꯒ ꯃꯄꯥꯟꯗ ꯂꯩꯕ꯭ꯔꯥ ꯅꯪꯁꯨ꯫
ꯃꯄꯥꯟꯗ꯫
ꯑꯥ꯫ ꯁꯥꯕ ꯃꯐꯝ ꯃꯐꯝ ꯃꯐꯝꯗꯔꯥ ꯅꯠꯇ꯭ꯔꯒ ꯏꯪꯕ ꯃꯐꯝꯗꯔ꯫
ꯌꯥꯝ ꯁꯥꯏ꯫ ꯉꯁꯤꯗꯤ ꯀꯩꯅꯣ ꯈꯔ ꯏꯪꯉꯤꯗ ꯀꯩꯅꯣꯝ ꯅꯣꯡ ꯃꯝ ꯃꯝꯕꯅꯥ
ꯑꯥ꯫
ꯅꯣꯡꯁꯨ ꯆꯨꯗꯦ ꯑꯗꯨꯒ ꯌꯥꯝ ꯅꯨꯡꯉꯥꯏ ꯅꯨꯡꯁꯤꯠꯁꯨ ꯈꯤꯇꯪ ꯂꯥꯛꯑꯦ꯫
ꯑꯥ꯫ ꯉꯁꯤꯁꯨ ꯉꯁꯤꯗꯤ ꯑꯩꯈꯣꯏꯒꯤꯁꯨ ꯁꯥꯕ ꯃꯐꯝꯅꯤ ꯑꯗꯨꯕꯨ ꯅꯣꯡ ꯈꯔ ꯂꯥꯛꯄꯒꯤ ꯀꯣ
ꯑꯥ꯫
ꯉꯁꯤꯗꯤ ꯂꯩꯕ ꯅꯨꯡꯉꯥꯏꯑꯦ ꯏꯪꯉꯦ ꯌꯥꯝꯅꯗꯤ ꯏꯪꯗꯦ ꯑꯗꯨꯕꯨ ꯑꯗꯨꯝ ꯂꯩꯕ ꯅꯨꯡꯉꯥꯏꯑ° ꯉꯁꯤꯗꯤꯀꯣ꯫
ꯎꯝ ꯃꯄꯥꯟꯗ ꯂꯩꯕ ꯅꯨꯡꯉꯥꯏꯕ꯭ꯔꯣ꯫
ꯃꯄꯥꯟꯗ ꯂꯩꯕ ꯅꯨꯡꯉꯥꯏꯗꯤ ꯅꯨꯡꯉꯥꯏꯇꯦꯗ ꯑꯗꯨꯕꯨ ꯎꯄꯥꯏ ꯂꯩꯇꯕꯒꯤ ꯗꯣ ꯑꯩꯈꯣꯏꯒꯤ ꯈꯨꯟꯗ ꯂꯩꯕꯅ ꯑꯗꯨꯝ ꯍꯦꯟꯅ ꯅꯨꯡꯉꯥꯏꯗ꯫
ꯊꯕꯛ ꯊꯕꯛ ꯇꯧꯔꯕ ꯃꯄꯥꯟꯗ꯫
ꯑ ꯊꯕꯛ ꯇꯧꯗ꯭ꯔꯤ ꯑꯩꯈꯣꯏ ꯍꯧꯖꯤꯛꯀꯥꯟ ꯑꯩꯈꯣꯏ ꯂꯥꯏꯔꯤꯛ ꯑꯗꯨꯝ ꯇꯝꯕ ꯂꯣꯏꯔꯒ ꯊꯕꯛ ꯑ ꯑꯗꯨꯝ ꯌꯦꯡꯂꯒ ꯂꯩꯌ°꯫
ꯑꯗꯨꯗꯤ ꯂꯥꯏꯔꯤꯛ ꯌꯥꯝ ꯍꯩꯕ ꯃꯥꯜꯂꯤꯀꯣ꯫
ꯎꯝ ꯍꯨꯝ ꯅꯠꯇꯦ ꯑꯗꯨꯝ ꯂꯩꯕꯅꯤ
ꯏꯁ ꯑꯝ꯫
ꯅꯈꯣꯏꯗꯤ ꯀꯔꯤ ꯀꯔꯤ ꯏꯟꯁꯥꯡ ꯆꯥꯕ꯭ꯔꯥ ꯑꯗꯨ ꯅꯈꯣꯏ ꯂꯩꯕ ꯃꯐꯝꯗ꯫
ꯑꯥꯏꯁ ꯑꯩꯈꯣꯏꯒꯤ ꯌꯦꯟꯁꯥꯡꯁꯦ꯫ ꯑꯩꯈꯣꯏꯒꯤ ꯌꯦꯟꯁꯥꯡꯁꯦ ꯑꯂꯨ ꯍꯋꯥꯏ ꯑꯗꯨꯝ ꯆꯥꯔꯅꯤ꯫
ꯑꯥ
ꯑꯗꯨꯒ ꯁꯧꯒ꯭ꯔꯤꯁꯨ ꯃꯔꯛ ꯃꯔꯛꯇ ꯆꯥꯏꯑꯦ ꯑꯗꯨꯒ ꯏꯔꯣꯟꯕꯁꯨ ꯃꯔꯛ ꯃꯔꯛ
ꯎꯝ
ꯑꯦ꯫
ꯁꯥꯕ ꯃꯇꯝꯗ ꯁꯧꯒ꯭ꯔꯤ ꯆꯥꯕ ꯅꯨꯡꯉꯥꯏꯌꯦ ꯑ ꯁꯥꯕ ꯃꯐꯝꯗꯀꯣ꯫
ꯑꯥ ꯑꯁ ꯌꯥꯝ ꯍꯥꯎꯋꯦ ꯍꫭꯏ꯫
ꯎꯝ ꯑꯂꯨꯒ ꯑꯗꯨꯒ ꯃꯍꯤꯗꯣ ꯃꯍꯤ ꯊꯥꯛꯄ ꯅꯨꯡꯉꯥꯏꯕꯅꯦ꯫ ꯑꯩꯈꯣꯏꯒꯤ ꯀꯥꯔꯤꯔ ꯑꯥ ꯑ ꯍꯛꯆꯥꯡꯀꯣ
ꯑꯥ
ꯁꯥꯕ ꯃꯇꯝꯗ ꯍꯛꯆꯥꯡꯁꯦ ꯈꯔꯗꯤ ꯅꯨꯡꯉꯥꯏ ꯁꯧꯒ꯭ꯔꯤ ꯃꯍꯤ ꯊꯥꯛꯄ ꯃꯇꯝꯗꯀꯣ
ꯅꯪꯒꯤ ꯅꯪꯒꯤ ꯅꯪꯒꯤ ꯑꯦꯝꯁꯦ ꯗꯣꯛꯇꯔ ꯃꯥꯜꯂꯦꯀꯣ ꯅꯔꯁ ꯃꯥꯜꯂꯦ
ꯅꯠꯇꯦ ꯈꯣꯟ ꯈꯣꯟꯗ ꯑꯗꯨꯝ ꯑꯩꯒꯤ ꯈꯣꯟꯗ ꯃꯥꯟꯕ꯭ꯔꯥ꯫
ꯑꯥ
ꯑ꯫ ꯑꯗꯨ ꯑꯩꯅ ꯄꯥꯝꯃꯦ ꯑꯗꯨꯕꯨ ꯄꯥꯝꯃꯦ ꯑꯗꯨꯕꯨ ꯑ ꯁꯪꯁꯥꯔꯅ ꯑꯩ ꯒꯤꯗꯃꯛ ꯑꯁꯤ ꯒꯤ ꯂꯝꯕꯤ ꯄꯤ ꯍꯥꯞꯄꯤꯕꯤꯗ꯭ꯔꯦ ꯑꯩꯅ ꯄꯥꯝꯕꯗꯤ ꯄꯥꯝꯕꯀꯣ ꯑꯗꯨ ꯄꯥꯝꯕꯗꯤ ꯑꯉꯥꯡꯗꯒꯤ ꯑꯗꯨꯝ ꯄꯥꯝꯕꯅꯤ ꯑꯗꯨ ꯕꯨ ꯎꯄꯥꯏ ꯂꯩꯇꯦ ꯈꯔꯗꯤ ꯄꯩꯁꯥ ꯃꯇꯝ ꯂꯩꯕ ꯃꯇꯝꯗꯀꯣ ꯃꯇꯝꯗ ꯄꯩꯁꯥ ꯂꯩꯇꯕꯒꯤꯀꯣ
ꯑꯥ
ꯎꯄꯥꯏ ꯂꯩꯇꯥꯅ ꯇꯧꯍꯧꯗ꯭ꯔꯦ ꯁꯤꯁꯦ ꯄꯥꯝꯕꯗꯤ ꯄꯥꯝꯕꯅꯦ ꯑꯩꯅ ꯑꯁꯤꯒꯤ ꯂꯝꯕꯤꯗ
ꯑꯩꯗꯤ ꯍꯧꯖꯤꯛ ꯍꯧꯖꯤꯛ ꯁꯦꯀꯦꯟ ꯁꯦꯃꯤꯁꯇ꯭ꯔꯅꯦ꯫ ꯌꯥꯝ ꯈꯔ ꯑꯉꯥꯡ ꯃꯥꯜꯂꯦ ꯑꯩꯗꯤ
ꯎꯝ ꯑꯉꯥꯡꯅꯦ ꯑꯉꯥꯡꯅꯦ ꯌꯥꯝ ꯑꯉꯥꯡ ꯑꯣꯏꯔꯤꯅ ꯈꯣꯏꯗꯤ ꯑꯉꯥꯡ ꯑꯣꯏꯔꯦ ꯂꯥꯔꯤꯛ ꯀꯟꯅꯕ ꯍꯣꯠꯅꯧꯑꯣ
ꯍꯥꯏ ꯂꯥꯏꯔꯤꯛ ꯌꯥꯔꯦ ꯑꯩ ꯂꯥꯏꯔꯤꯛ ꯀꯩꯅꯣ
ꯑꯦ ꯂꯥꯏꯔꯤꯛ ꯌꯥꯗꯕ ꯇꯝꯃꯣ ꯇꯝꯃꯣ ꯐꯖꯅ ꯇꯝꯃꯣ ꯑꯩꯈꯣꯏ ꯑꯩꯈꯣꯏꯒꯤ ꯑꯩꯈꯣꯏꯒꯤꯅꯤ ꯅꯈꯣꯏꯅ ꯅꯪꯈꯣꯏꯅ ꯍꯣꯠꯅꯕꯗꯣ ꯃꯤꯌꯥꯝꯒꯤꯅꯤ ꯂꯩꯕꯗꯤ ꯅꯨꯡꯉꯥꯏꯌꯨꯕ꯭ꯔꯥ ꯅꯪ ꯂꯩꯏꯕ ꯃꯐꯝꯗ ꯂꯩꯕꯗꯤ ꯅꯨꯡꯉꯥꯏꯕ꯭ꯔꯥ
ꯂꯩꯕ ꯅꯨꯡꯉꯥꯏꯌꯦ ꯍꯣꯏ
ꯎꯝ ꯑꯩꯈꯣꯏꯒꯤ ꯃꯤꯁꯨ ꯌꯥꯝꯕ꯭ꯔꯥ
ꯎ
ꯑꯩꯈꯣꯏꯒꯤ ꯃꯤ ꯑꯃꯥ ꯑꯃ ꯑꯅꯤ ꯍꯣꯏ ꯑꯩꯈꯣꯏ ꯑꯍꯨꯝ ꯁꯤꯗ ꯂꯩꯌꯦ ꯑꯗꯣ ꯂꯣꯏ ꯄ꯭ꯔꯦ ꯑꯩꯈꯣꯏꯒꯤ ꯂꯣꯟ ꯈꯪꯉꯦ
ꯑꯥ ꯑꯗꯨ ꯅꯈꯣꯏꯅ ꯅꯈꯣꯏ ꯈꯛꯇ ꯂꯩꯕ꯭ꯔꯥ ꯅꯠꯇ꯭ꯔꯒ ꯃꯤꯅ ꯊꯣꯔꯒ ꯅꯣ ꯈꯣꯏ ꯂꯩꯕ ꯃꯊꯝꯗ ꯂꯩꯕ꯭ꯔꯥ ꯅꯠꯇ꯭ꯔꯒ ꯅꯈꯣꯏ ꯅꯈꯣꯏꯅ ꯎꯝ ꯑꯀꯥ ꯂꯩꯔꯒ ꯑꯗꯨꯝ ꯂꯩꯕ꯭ꯔꯥ
ꯑꯩꯈꯣꯏ ꯊꯕꯛ ꯃꯐꯝꯗ ꯑꯗꯨꯝ ꯂꯩꯕꯅꯦ ꯑꯩꯈꯣꯏ ꯑꯍꯨꯝ ꯑꯩꯈꯣꯏ ꯑ ꯑꯩꯈꯣꯏ ꯑꯍꯨꯝ ꯆꯥꯛꯁꯨ ꯂꯣꯏ ꯊꯣꯡꯒꯅꯤ ꯑꯗꯨꯒ ꯊꯕꯛꯁꯨ ꯑꯩꯈꯣꯏ
ꯑꯥ ꯍꯣꯏ ꯀꯥ ꯂꯩ ꯀꯥ ꯂꯧꯔꯒ ꯃꯤꯒꯤ ꯀꯥ ꯂꯧꯔꯒ ꯀꯣ
ꯑ ꯀꯥ ꯂꯧꯔꯒꯅꯦ
ꯎꯝ ꯑꯗꯨꯅ ꯑꯦꯟꯁꯥꯡꯗꯤ ꯑꯩꯈꯣꯏꯅ ꯆꯥꯅꯤꯅꯤꯡꯕ ꯆꯥꯏꯌꯦꯕ
ꯑꯩꯈꯣꯏ ꯆꯠꯅꯤꯡꯕ ꯆꯥꯏ ꯍꯣꯏ ꯏꯟꯁꯥꯡꯗꯤ ꯌꯦꯟ ꯌꯦꯟ ꯌꯦꯟ ꯆꯥꯅꯤꯡꯂꯗꯤ
ꯎꯝ ꯎꯝ ꯃꯤ ꯃꯤꯅ ꯊꯣꯡꯔ ꯒ ꯃꯤꯅ ꯊꯣꯡꯔꯒ ꯂꯩꯕ ꯃꯐꯝꯗꯤ ꯑꯗꯨꯝ ꯑꯩꯈꯣꯏꯅ ꯆꯥꯅꯅꯤꯡꯕ ꯆꯥꯕ ꯐꯪꯗꯦꯅꯀꯣ ꯃꯤꯅ ꯊꯣꯡꯕꯅꯤꯅ ꯎꯝ ꯑꯗꯨꯝ ꯀꯥ ꯂꯧꯔꯒ ꯂꯩꯔꯗꯤ ꯃꯤꯅ ꯆꯥꯅꯤꯡꯅꯤꯡꯕ ꯑꯩꯈꯣꯏꯅ ꯆꯥꯅꯤꯡꯅꯤꯡꯕ ꯆꯥꯏꯕ ꯆꯥꯕ ꯐꯪꯉꯦꯕ ꯁꯣꯒ꯭ꯔꯤꯒ ꯑꯍꯦꯟꯒ ꯆꯥꯕꯗꯣ ꯌꯥꯝ ꯍꯥꯎꯋꯅꯤ ꯍꯧꯖꯤꯛꯀꯥꯟ ꯅꯣꯡ ꯑ ꯅꯣꯡꯁꯥ ꯀꯟꯕ ꯃꯇ ꯃꯇꯝꯗꯀꯣ ꯅꯣꯏ ꯆꯥꯕ꯭ꯔꯥ ꯁꯧꯒ꯭ꯔꯤꯒ ꯌꯦꯟ
ꯌꯦ ꯆꯥꯏ ꯍꯣꯏ ꯃꯔꯛ ꯃꯔꯛꯇ
ꯍꯣꯏ ꯁꯣꯒ꯭ꯔꯤꯒ
ꯑꯦ ꯁꯨꯔꯤꯒ ꯁꯨꯔꯤꯒ ꯌꯦꯟ
ꯎꯝ ꯁꯧꯒ꯭ꯔꯤꯒ ꯌꯦꯟ
ꯁꯤꯗꯤ ꯈꯪꯗꯦꯍꯦ
ꯃꯠ ꯑ ꯃꯌꯥꯡꯒꯤ ꯂꯣꯟꯅ ꯇꯤꯡꯉꯥ ꯄꯇꯥ ꯍꯥꯏꯕꯗꯣ
ꯈꯪꯗꯦ
ꯎꯝ ꯑꯗꯨ ꯌꯥꯝ ꯍꯥꯎꯕꯅꯦ ꯑ ꯈꯔꯗꯤ ꯈꯪ ꯈꯪ ꯈꯪ ꯈꯪꯁꯣꯏ ꯍꯥꯏꯕ꯭ꯔꯥ ꯈꯪꯁꯣꯏ ꯃꯥꯟꯅꯕꯗꯣ ꯍꯣꯏ ꯈꯪꯁꯣꯏꯒ ꯈꯔꯗꯤ ꯃꯅꯥꯏꯌꯦꯕ ꯃꯥꯒꯤ ꯀꯣ ꯑꯗꯨꯒꯤ ꯑꯗꯨꯝ ꯍꯥꯎꯕꯅꯤ ꯅꯣꯡꯃꯗꯤ ꯇꯧꯋꯣ
ꯑꯥ ꯇꯧꯕꯗꯤꯅꯤ
ꯊꯣꯡꯔꯒ ꯎꯝ ꯍꯥꯎꯕꯅꯤ ꯊꯣꯡꯉꯣ ꯀꯔꯤ ꯀꯔꯤ ꯁꯥꯗꯤ ꯀ꯭ꯔꯤ ꯀ꯭ꯔꯤ ꯆꯥꯕ꯭ꯔꯥ ꯑꯣꯛꯁꯥꯒꯨꯝꯕ ꯆꯥꯕ꯭ꯔꯥ
ꯑꯩꯈꯣꯏꯒꯤ ꯐꯥꯔ꯭ꯁ ꯁꯤꯃꯤꯁꯇꯔꯒꯤ ꯔꯤꯖꯜꯠꯁꯨ ꯈꯪꯗꯦ ꯀꯔꯤꯒꯤꯅꯣ? ꯍꯧꯖꯤꯛꯐꯥꯎ ꯊꯣꯛꯇꯦ ꯍꯣꯏ ꯍꯧꯖꯤꯛ ꯑꯣꯕꯣ ꯑꯩꯈꯣꯏꯒꯤ ꯁꯦꯀꯦꯟ ꯁꯦꯃꯤꯁꯇꯔꯒꯤ ꯑꯦꯛꯖꯥꯝꯁꯦ
ꯎꯝ
ꯃꯊꯪꯒꯤ ꯃꯊꯪꯒꯤ ꯊꯥꯗ ꯍꯧꯔꯅꯤ ꯑꯗꯣ ꯑꯣꯖꯥꯗ ꯍꯥꯡ ꯑꯣꯖꯥꯗ ꯍꯥꯡ ꯀꯥꯟꯗ ꯑꯩꯈꯣꯏꯒꯤ ꯔꯤꯖꯜ ꯗꯦꯠ ꯗꯒ ꯗꯦꯠ ꯀꯌꯥ ꯗ ꯊꯣꯛꯇꯣꯏꯅꯣ ꯍꯥꯏꯔ ꯀꯥꯟꯗ ꯈꯪꯗꯦ ꯍꯥꯏ ꯑꯣꯖꯥꯁꯨ
ꯑꯥ ꯑꯗꯨ ꯈꯔꯗꯤ ꯊꯦꯡꯈ꯭ꯔꯦꯅꯦ ꯅꯈꯣꯏ ꯍꯧꯖꯤꯛ ꯑ ꯑꯇꯩ ꯎꯝ ꯁꯦꯀꯦꯟ ꯁꯤꯃꯤꯁꯇꯔ ꯑꯗꯨꯝ ꯍꯧꯥꯎꯈ꯭ꯔꯦꯕꯀꯣ ꯑꯗꯨꯒꯤ ꯏꯛꯖꯝ ꯊꯥꯅꯤꯡꯉꯥꯏ ꯑꯣꯏꯈ꯭ꯔꯤꯕ
ꯊꯦꯡꯉꯦ ꯊꯦꯡꯉꯦ ꯑꯗꯨꯒꯤꯅꯦ ꯑꯩ ꯑꯣꯖꯥꯗ ꯍꯥꯉꯨꯁꯦ ꯍꯪꯀꯥꯟꯗ ꯑꯩꯁ ꯈꯪꯗꯦ ꯍꯥꯏ ꯑꯩꯈꯣꯏꯒꯤ ꯑꯩꯈꯣꯏꯒꯤ ꯀꯣꯂꯦꯖꯁꯦ ꯀꯩꯅꯣ ꯀꯣꯔꯦꯁꯄꯣꯟꯗꯦꯟꯁꯀꯤꯅꯦ ꯑꯗꯨꯒꯤꯅꯦ
ꯍꯣꯏ ꯑꯗꯨ ꯑꯣꯏꯔꯁꯨꯀꯣ ꯃꯈꯣꯏꯁꯦ ꯊꯣꯛꯄ ꯌꯥꯏꯅ ꯃꯇꯝꯁꯦ ꯀꯣ ꯍꯧꯖꯤꯛ ꯑꯅꯤꯒꯤ ꯑꯦꯛꯖꯥꯝ ꯄꯤꯒꯅꯦꯕ
ꯈꯪꯗ꯭ꯔꯦꯁꯨ ꯑꯁ ꯍꯥꯏꯔ ꯀꯥꯟꯗ ꯈꯪꯗꯦ ꯍꯥꯏꯅ
ꯑꯣ
ꯉꯁꯤ ꯆꯔꯆ ꯆꯠꯄ꯭ꯔꯥ
ꯉꯁꯤ ꯑꯗꯨꯝ ꯂꯩꯌꯦ ꯌꯨꯝꯗ ꯁꯥꯃꯟꯕꯒꯤꯀꯣ ꯑꯗꯨ ꯆꯠꯇꯔꯦ ꯑꯗꯨꯒ ꯅꯣꯡ ꯑꯃꯨꯛꯀ ꯆꯨꯕ ꯉꯁꯤꯗꯤ ꯑꯗꯨꯝ ꯌꯨꯝꯗ ꯂꯩꯈ꯭ꯔꯦ ꯆꯠꯇ꯭ꯔꯦ ꯅꯣꯏꯗꯤ ꯆꯠꯄ꯭ꯔꯥ
ꯆꯠꯄ ꯌꯥꯗꯦ ꯑꯩꯈꯣꯏꯒꯤ ꯁꯨ
ꯑꯥ
ꯑ
ꯅꯕꯨ ꯎ
ꯑꯩꯈꯣꯏꯒꯤ ꯂꯩꯐꯝꯒ ꯆꯥꯔꯖꯁꯦ ꯑ ꯀꯩꯅꯣ ꯆꯠꯄ ꯌꯥꯗꯦ ꯍꯥꯏꯕ
ꯑ ꯂꯥꯞꯄ꯭ꯔꯥ?
ꯑ ꯌꯥꯝ ꯂꯥꯞꯄꯦ ꯂꯥꯞꯄꯦ ꯂꯥꯞꯄꯦ ꯌꯥꯝ ꯂꯥꯞꯄꯦ
ꯑ
ꯀꯩꯅꯣ ꯑꯣꯇꯣ ꯚꯥꯔꯥ ꯀꯩꯅꯣ ꯑꯗꯨ ꯃꯥꯏ
ꯎꯝ ꯑꯣ ꯃꯃꯟ ꯇꯥꯡꯕ꯭ꯔꯥ ꯑꯗꯨ ꯂꯧꯕ ꯃꯇꯝꯗ ꯒꯥꯔꯤ
ꯑꯥ ꯒꯥꯔꯤ ꯑꯅꯤꯔꯛ ꯇꯣꯡꯗꯣꯏꯅꯦ
ꯑꯣ ꯑꯗꯨꯗꯤ ꯄꯩꯁꯥ ꯌꯥꯝ ꯆꯡꯂꯝꯒꯅꯤ
ꯑꯥ
ꯃꯄꯟꯗ ꯂꯩꯕꯁꯨ ꯑꯗꯨꯝ ꯇꯧꯋꯦ ꯑꯩꯈꯣꯏꯅ ꯃꯐꯝ ꯆꯠꯀꯦ ꯍꯥꯏꯔꯗꯤꯀꯣ
ꯑꯥ
ꯈꯨꯔꯨꯝꯕ ꯃꯐꯝ ꯈꯣꯏꯁꯨ ꯑꯗꯨꯝ ꯌꯥꯝꯅ ꯂꯥꯞꯄ‌ꯦꯕ
ꯑꯥ
ꯑꯩꯈꯣꯏꯒꯤ ꯑꯩꯈꯣꯏꯒꯤꯁꯨ ꯑꯗꯨꯝ ꯂꯥꯞꯄꯦ ꯈꯨꯔꯨꯝꯕ ꯃꯐꯝꯗꯣ ꯑꯩꯈꯣꯏꯁꯤ ꯑꯩꯈꯣꯏꯁꯨ ꯑꯅꯤꯒꯨꯝꯕ ꯄꯥꯏꯒꯅꯤ ꯒꯥꯔꯤ ꯑꯁꯥꯡꯕꯗꯣ
ꯑꯥ
ꯒꯥꯔꯤ ꯑꯁꯥꯡ ꯒꯥꯔꯤ ꯑꯁꯥꯡꯕꯗꯣ ꯍꯥꯟꯅ ꯒꯥꯔꯤ ꯑꯄꯤꯛꯄꯗꯣ ꯄꯥꯏꯒꯅꯤ ꯑꯗꯨꯒ ꯑꯗꯨ ꯑꯄꯤꯛꯄ ꯂꯣꯏꯔꯒ ꯒ꯭ꯥꯔꯤ ꯑꯁꯥꯡꯕꯗꯣ ꯑꯃꯨꯛ ꯀ ꯄꯥꯏꯔꯅꯤ ꯑꯗꯨꯒ ꯑꯩꯈꯣꯏꯒꯤ ꯎꯝ ꯈꯨꯠꯅ ꯑꯗꯨꯝ ꯆꯠꯈꯔꯅꯤ ꯅꯠꯇ꯭ꯔ ꯑ ꯈꯨꯠꯅ ꯆꯠꯇ꯭ꯔꯗꯤ ꯑꯗꯨꯝ ꯑ ꯒꯔꯤ ꯃꯆꯥꯗꯣ ꯑꯃꯨꯛꯀ ꯂꯧꯔꯅꯤ